ꯍꯜꯂꯣ ꯃꯦꯗꯥꯝ
ꯍꯥꯎ
ꯈꯣꯏ ꯃꯦꯗꯥꯝꯕꯨ ꯅꯨꯡꯉꯥꯏꯔꯤꯕꯣ
ꯅꯨꯡꯉꯥꯏꯔꯤ ꯍꯥꯏꯇꯥꯔꯦ
ꯀꯃꯥꯏ ꯀꯃꯥꯏ ꯇꯧꯔꯤꯒꯦ ꯍꯧꯖꯤꯛ ꯀꯥꯟ ꯁꯤꯕꯣ
ꯑꯁ ꯍꯧꯖꯤꯛꯀꯥꯟꯁꯦ ꯅꯨꯡꯉꯥꯏ ꯍꯥꯏꯗꯣꯏꯔ ꯈꯔ ꯅꯨꯡꯉꯥꯏꯇꯦ ꯍꯥꯏꯗꯣꯏꯔ ꯈꯪꯗꯦꯗ
ꯀꯩꯅꯣꯗꯤ ꯅꯨꯡꯉꯥꯏ ꯍꯥꯏꯒꯤꯗꯥꯏꯅꯦ
ꯅꯨꯡꯉꯥꯏꯕꯒꯤ ꯃꯑꯣꯡꯗ ꯌꯦꯡꯗꯅ ꯅꯨꯡꯉꯥꯏꯔꯦ ꯅꯨꯡꯉꯥꯏꯇꯕꯗ ꯌꯦꯡꯗꯅ ꯅꯨꯡꯉꯥꯏꯇ꯭ꯔꯦ ꯍꯥꯏꯗꯨꯅꯤ
ꯑꯗꯨꯗꯤ ꯅꯨꯡꯉꯥꯏ ꯅꯨꯡꯉꯥꯏꯇꯦ ꯑꯗꯨꯅꯤꯅꯦ
ꯃꯥꯅꯦ
ꯑꯗꯨ ꯀꯩꯅꯣ ꯅꯣꯏ ꯑꯩ ꯀꯩꯅꯣꯝ ꯊꯦꯡꯅꯩꯅꯦ ꯐꯦꯁꯕꯨꯛꯇ
ꯀꯩꯀꯩ ꯊꯦꯡꯅꯩꯅꯣ
ꯀꯩ ꯕꯨꯠ ꯊꯣꯛꯑꯦ ꯍꯥꯏꯕ꯭ꯔꯥ ꯀꯩ ꯅꯨꯡ ꯊꯣꯝꯃꯦ ꯍꯥꯏꯕ꯭ꯔꯥ ꯀꯩꯅꯣ ꯇꯧꯋꯗꯣ ꯀꯃꯥꯏꯅ ꯇꯧꯔꯤꯅꯣ ꯑꯗꯨ
ꯑꯁ ꯑꯗꯨ ꯕꯤꯔꯥꯅꯤꯗ ꯀꯨꯀꯤ ꯐꯖꯅ ꯃꯄꯥꯟꯒ ꯊꯣꯛꯅꯗ꯭ꯔꯕꯅꯦ ꯅꯨꯡꯗꯥꯡ ꯑꯣꯏꯁꯜꯂꯛꯑꯗꯤꯀꯣ
ꯎꯝ
ꯑꯣ ꯁꯨꯃꯥꯏꯅ ꯇꯧꯕ ꯍꯧꯖꯤꯛꯀꯤ ꯑꯍꯟꯁꯦ ꯍꯅꯨꯕꯅꯦꯕ ꯀꯣ
ꯑ
ꯃꯥꯖꯦ ꯁꯥꯟꯅꯔꯝꯕ ꯃꯥꯖꯦ ꯗꯨꯝ ꯍꯥꯏ ꯗꯤ ꯍꯥꯏꯅꯩꯌꯦꯕꯀꯣ ꯂꯩꯀꯥꯏꯒꯤ ꯃꯤꯈꯩꯅ ꯑꯥ ꯃꯁꯤ ꯕꯨꯠ ꯁꯥꯟꯅꯕꯅꯦ ꯕꯨꯠ ꯁꯥꯟꯅꯕꯅꯦꯅ ꯑꯗꯨꯝ ꯆꯤꯕꯣꯟ ꯆꯤꯕꯣꯟ ꯑꯗꯨꯝ ꯉꯥꯡꯅꯕꯗꯣ
ꯑꯐꯥꯎꯕ ꯅꯨꯄꯥꯅꯤꯅꯦ ꯑꯗꯨꯗꯤ ꯂꯩꯀꯥꯏꯒꯤ
ꯍꯣꯏ ꯑꯗꯨꯗꯨꯒ ꯃꯥꯏ ꯃꯃꯥꯡꯗꯒꯗꯤ ꯌꯥꯝ ꯐꯣꯡꯅ ꯁꯤ ꯕꯨꯠ ꯁꯥꯟꯅꯕꯅꯤ ꯀꯥꯏꯅꯗꯤ ꯍꯥꯏꯕꯗꯤ ꯅꯠꯇꯕꯤꯗ ꯑꯗꯨꯝ ꯃꯥꯏ ꯃꯇꯨꯡꯗ ꯃꯤꯅ ꯑꯗꯨꯝ ꯆꯤꯕꯣꯟ ꯆꯤꯕꯣꯟ ꯍꯥꯏꯅꯕꯗꯣ ꯕꯨꯠ ꯁꯥꯟꯅꯩꯑꯦꯅ ꯑꯗꯨꯗꯨꯒ ꯑꯗꯨꯃꯥꯏꯅ ꯑꯗꯨꯝ ꯍꯥꯏꯅꯕꯅꯦ ꯑꯗꯨꯝ ꯑꯩꯈꯣꯏꯁꯨ ꯁꯨꯝ ꯀꯤꯖꯩꯌꯦꯕꯀꯣ ꯈꯔ ꯑꯉꯥꯡꯒ ꯑꯣꯏꯀꯥꯟꯗ ꯑꯗꯨ ꯅꯨꯄꯥꯗꯣ ꯂꯥꯛꯄ ꯎꯕꯗ
ꯃꯣꯏ ꯄꯥꯗꯣ
ꯍꯥꯥ
ꯅꯛꯅꯔꯕꯕ
ꯑ ꯑꯗꯨꯝ ꯅꯛꯅꯩ ꯍꯥꯏꯇꯥꯔꯦ ꯊꯣꯡꯒꯥꯟ ꯃꯉꯥꯃꯨꯛ ꯆꯠꯂꯒ ꯂꯩ ꯃꯣꯏꯌꯨꯝꯁꯦ
ꯑꯗꯨꯁꯨ ꯌꯥꯝ ꯂꯥꯞꯅꯧꯕ ꯅꯠꯇꯦꯅꯦ
ꯍꯣꯏ ꯑꯗꯨꯗꯨꯒ ꯀꯤꯖꯩꯑꯦꯕꯀꯣ ꯑꯩꯈꯣꯏꯁꯦ ꯑꯉꯥꯡ ꯑꯣꯏ ꯀꯥꯟꯗ ꯅꯤꯡꯉꯥꯏꯒ ꯇꯧꯀꯥꯟꯗꯅꯦ ꯃꯥ ꯂꯥꯛꯀꯅꯤ ꯃꯉꯣꯟꯗ ꯄꯤꯊꯣꯛꯈꯤꯅꯤ ꯍꯥꯏꯔꯒ ꯊꯦꯝꯃꯦꯕ ꯀꯣ ꯀꯤꯗꯅ ꯀꯄ ꯇꯣ ꯇꯣꯏꯅꯦꯕ ꯀꯄꯝꯒꯁꯦ
ꯑꯣ
ꯑ ꯎꯝ ꯑꯗꯨꯒ
ꯍꯜꯂꯣ
ꯍꯥꯥ ꯑꯣ ꯑꯗꯨꯒꯅꯦ ꯑ ꯍꯟꯗꯛꯇꯣ ꯀꯨꯏꯗ꯭ꯔꯤ ꯃꯥꯅ ꯁꯤꯈꯤꯕꯁꯦ ꯑꯁ ꯃꯥꯥꯏ ꯃꯥ ꯃꯥꯒꯤ ꯋꯥ ꯌꯥꯝ ꯂꯩꯌꯦꯕꯀꯣ ꯍꯣ ꯃꯥꯁꯦ ꯁꯤꯕ ꯀꯨꯏꯗ꯭ꯔꯤꯕ ꯃꯨꯖꯦꯂꯣꯏꯁꯤꯟꯂꯝꯗ
ꯖꯦꯕꯨꯣ ꯁꯤꯗꯦ ꯑꯣꯕ ꯆ ꯆꯩ ꯌꯦꯁꯣ ꯃꯅꯦ
ꯃꯤꯕꯨ ꯁꯥꯟꯅꯔꯤꯕ ꯑꯍꯟꯗꯨꯅꯤ
ꯑꯥ
ꯑꯗꯨꯝ ꯃꯥꯅ ꯁꯤꯔꯝꯗꯥꯏꯁꯤꯗ ꯃꯥꯒꯤ ꯕꯨꯠꯁꯦ ꯂꯣꯏꯁꯤꯜꯂꯝꯗ꯭ꯔꯕ ꯑꯗꯨꯗꯨꯒꯤ ꯕꯨꯠꯁꯦ ꯉꯥꯎꯔꯕ ꯃꯥꯅꯗꯤ ꯃꯥꯅꯗꯤ ꯀꯩꯅꯣ ꯕꯤꯅꯦꯁ ꯆꯤꯟꯖꯥꯛꯀ ꯄꯤꯖꯗꯅ ꯊꯝꯃꯝꯃꯤꯅꯤꯗꯅ ꯊꯦꯝ ꯊꯦꯝꯗꯅ ꯃꯥ ꯂꯩꯇ꯭ꯔꯕꯅꯤꯅ ꯑꯗꯨꯝꯅ ꯇꯧꯗ꯭ꯔꯦꯗꯅꯀꯣ ꯑꯗꯒꯤ ꯕꯨꯠ ꯁꯦ ꯉꯥꯎꯔꯛꯄ ꯌꯦꯖꯥꯛꯇꯨ ꯆꯥ ꯐꯪꯉꯛꯇ꯭ꯔꯕꯅꯤꯅ
ꯃꯥ ꯂꯩꯇꯕ ꯌꯥꯝꯀꯨꯏꯔꯒꯦ ꯍꯥꯏꯁꯦ
ꯂꯩꯇꯕꯁꯦ ꯀꯨꯏꯗ꯭ꯔꯤꯌꯦ ꯊꯥꯃꯛꯇ ꯉꯥꯏꯔꯤꯌꯦ
ꯍꯣꯏꯅꯦ
ꯑꯗꯨꯗꯩꯅꯦ ꯆꯤꯟꯖꯥꯛ ꯆꯥꯕ ꯐꯪꯉꯛꯇꯕꯒ ꯂꯣꯏꯁꯤꯜꯍꯟꯗꯕꯒ ꯍꯦꯛꯇꯅꯦ ꯇꯧꯔꯛꯄꯅꯤ ꯃꯤ ꯅꯨꯡ ꯈꯔ ꯊꯣꯝꯃꯛ ꯑꯁ ꯕꯤꯔꯥꯅꯤ ꯑꯗꯨꯝ ꯅꯛꯅꯔ ꯔꯦ
ꯑꯟꯅꯣꯂꯣ ꯃꯛꯇꯤ ꯋꯥ ꯄꯨꯔꯅꯣ
ꯑ ꯑꯩꯈꯣꯏ ꯑꯩꯈꯣꯏꯗꯤ ꯌꯧꯔꯛꯇꯦ ꯅꯨꯡꯗꯤ ꯃꯣꯏꯒꯤ ꯃꯣꯏ ꯑꯗꯥꯏꯒꯤ ꯎꯝ ꯃꯣꯏꯒ ꯂꯩꯔ ꯃꯣꯏ ꯌꯨꯝꯗꯣ ꯂꯩꯔꯛ ꯆꯪꯉꯦꯕꯀꯣ ꯑ ꯃꯣꯏꯒꯤ ꯌꯨꯝ ꯃꯅꯥꯛ ꯃꯌꯥꯗꯨꯗꯅꯦꯕ ꯇꯧꯔꯤꯁꯦ ꯃꯣꯏ ꯂꯩꯔꯛꯇꯨꯗꯒ ꯍꯣꯏ ꯍꯣꯏ ꯃꯣꯏ ꯗꯥꯏꯗꯥꯏ ꯀꯣꯂꯣꯅꯤꯗꯨꯗꯤ ꯌꯥꯝ ꯀꯤꯅꯔꯒꯅꯤ ꯁꯥꯎꯅꯔꯄꯗꯁꯨꯀꯣ ꯃꯣꯏꯁꯛꯂꯝꯗꯅꯤ ꯃꯣꯏꯗꯤ ꯋꯥꯔꯦꯗꯅ
ꯑꯗꯨ ꯀꯃꯥꯏꯅ ꯇꯧꯗ ꯌꯥꯝ ꯊꯦꯡꯅꯔꯝꯃꯦꯕ ꯅꯨꯡ ꯊꯣꯡꯉꯩ ꯑꯗꯒꯤ ꯀꯔꯤ ꯏꯃꯨꯡꯁꯤꯗ ꯀꯣꯏꯆꯦꯜ ꯆꯦꯜꯂꯤꯦ ꯀꯔꯤ ꯀꯔꯤ ꯀꯔꯤ ꯀꯥꯡꯊꯣꯟꯒꯁꯨꯗꯤ ꯉꯥꯏꯔꯛꯑꯦ ꯍꯥꯏꯅꯤ
ꯇꯧꯔꯤꯅꯦ ꯖꯥꯠꯖꯥꯠꯅꯤ ꯚꯥꯏꯔꯦ ꯆꯠꯂꯕꯅꯦ ꯍꯟꯗꯛ ꯇꯥꯡ ꯆꯦꯗ ꯗ ꯀꯥꯏꯖꯩ ꯃꯅꯤꯄꯨꯔꯁꯤꯃꯊ ꯈꯪꯅꯔꯕꯅꯤ
ꯑꯗꯨ ꯑꯗꯨ
ꯑꯁꯅꯨꯡ ꯑꯗꯨꯁꯨꯅꯦ ꯆꯨꯝꯅꯒꯅꯦ ꯅꯨꯡꯗꯣ ꯊꯝꯃꯛ ꯇꯦꯕ ꯀ ꯀꯩꯅꯣꯒꯁꯨ ꯏ ꯍꯥꯏꯕ ꯅꯨꯡꯗꯨꯗ
ꯑ ꯂꯣꯏ ꯂꯣꯏꯁꯤꯟꯒꯔꯕꯕ ꯑꯗꯣ
ꯑꯗꯨ ꯂꯣꯏꯁꯟꯅꯕ ꯀꯟꯅ ꯇꯧꯅꯔꯤ ꯕꯅꯦ ꯂꯣꯏ ꯂꯣꯏꯁꯟ ꯇꯥꯟꯅꯔꯤꯕꯅꯦ
ꯎꯝ ꯍꯣꯏ ꯂꯣꯏꯁꯟꯗꯔꯤꯌꯦꯕ
ꯂꯣꯏꯁꯟꯗꯔꯤ ꯂꯣꯏꯁꯟꯅꯦꯅ ꯃꯣꯏ ꯃꯥꯏꯕ ꯃꯥꯏꯕꯤ ꯇꯥꯟꯅ ꯗꯅ ꯈꯣꯠꯇꯅ ꯀꯃꯥꯏꯅ ꯂꯣꯏꯁꯟꯒꯅꯤ ꯈꯣꯠꯀꯅꯤ ꯑꯗꯩ ꯇꯥꯅꯔꯤꯕꯅꯤ ꯃꯌꯥꯝꯁꯦ ꯊꯕꯛꯇꯤ ꯍꯧꯗ꯭ꯔꯤꯌꯦꯕ
ꯀꯤꯖꯕꯔꯣ
ꯑꯁ ꯀꯤꯑꯦ ꯑꯩꯈꯣꯏ ꯅꯨꯡꯗꯥꯡ ꯃꯄꯥꯟ ꯊꯣꯛꯇ꯭ꯔꯦ ꯅꯨꯡꯗꯥꯡ ꯋꯥꯏꯔꯝ ꯑꯣꯏꯁꯤꯜꯂꯛꯄꯗꯩ ꯇꯨꯝ ꯊꯣꯡꯅꯥꯎ ꯂꯣꯟꯁꯤꯟꯗꯅ ꯏꯃꯨꯡꯗ ꯗꯨꯝ ꯂꯩꯔꯕꯅꯤ ꯆꯥꯛꯆꯥ ꯇꯣꯛꯑꯒ ꯉꯍꯥꯛꯀ ꯍꯛꯆꯤꯛ ꯂꯥꯡꯕꯒ ꯊꯣꯛꯇ꯭ꯔꯦ ꯃꯄꯥꯟꯗ ꯀꯤꯗꯅ ꯅꯤꯡꯖꯨ ꯑꯗꯨ ꯋꯥꯍꯪ
ꯇꯥꯕꯔꯣ ꯁꯦ ꯍꯂꯣ ꯍꯜꯂꯣ